ꯍꯜꯂꯣ ꯇꯥꯕ꯭ꯔꯣ
ꯇꯥꯕ꯭ꯔꯣ
ꯇꯥꯏ ꯇꯥꯏꯌꯦ
ꯎꯝ ꯀꯩꯗꯧꯔꯤꯕ
ꯑꯩ ꯊꯥꯡꯖꯤꯟ ꯇꯨꯞꯄꯤ
ꯀꯩ ꯌꯦꯟꯁꯥꯡ ꯆꯥꯕ
ꯍꯋꯥꯏ ꯀꯥꯡꯇꯛ
ꯀꯥꯏꯗꯒꯤ ꯊꯥꯡꯖꯤꯡꯅꯣ
ꯊꯥꯖꯤꯡ ꯊꯣꯛꯑꯦ ꯀꯩꯅꯣ ꯍꯧꯖꯤꯛ
ꯂꯩꯔꯤꯔ ꯍꯥꯏꯕꯅꯤꯗ
ꯂꯩꯔꯤꯅꯤ ꯂꯩꯗ꯭ꯔꯥꯗꯤ ꯀꯥꯢ ꯆꯗꯣꯏꯅꯣ
ꯍꯥꯎꯕ꯭ꯔꯥ
ꯍꯥꯎꯋꯤ ꯍꯥꯎꯔꯦ ꯉꯁꯥꯏ ꯆꯠꯂꯝꯗꯥꯏꯗ ꯍꯣꯕꯦ ꯍꯣꯕꯦ ꯍꯋꯥꯏꯗ ꯈꯨꯊꯣꯡꯗꯨꯁꯨ ꯄꯨꯔꯥ ꯁꯣꯔꯠ ꯇꯥꯅꯤ ꯑꯃꯨꯛꯇꯪꯗ ꯄꯨꯂꯞ ꯂꯣꯢꯁꯟꯕꯤ ꯊꯣꯡꯉꯝꯃꯤꯅꯦ ꯑꯗꯨꯒ ꯉꯟꯅꯖꯨ ꯍꯥꯟꯂꯛꯄ ꯎꯝ ꯎꯝ ꯊꯥꯎ ꯉꯧꯊꯣꯛꯑꯒ ꯀꯥꯝꯃꯒ ꯂꯣꯏꯁꯤꯟꯕꯤꯗꯣ ꯄꯨꯂꯞ ꯍꯥꯞꯆꯤꯟꯈꯥ꯭ꯔꯒ
ꯎꯝ ꯎꯝ ꯑꯗꯨꯖꯨ ꯌꯥꯏ ꯀꯩꯅꯣ ꯊꯨꯔꯛꯑꯗꯤ
ꯑꯗꯨꯅ ꯐꯔꯦꯅ ꯅꯪ ꯀꯩꯖꯥꯡ ꯆꯥꯔꯒꯦ
ꯎꯇꯤ ꯆꯥꯢ
ꯢꯃꯥꯢꯄꯦꯝꯃ ꯅꯟꯂꯝꯃꯅꯤ
ꯅꯟꯂꯦ ꯎꯠꯇꯤꯗꯣ ꯍꯋꯥꯏ ꯀꯥꯡꯇꯛꯀ ꯎꯁꯣꯏꯒ ꯇꯧꯔꯒ
ꯎꯝ ꯎꯇꯤꯒ ꯃꯇꯝ ꯂꯩꯇꯦ ꯊꯣꯡꯅꯕ ꯀꯅꯥꯝꯇ ꯎꯇꯤꯒ ꯆꯗꯥ ꯀꯨꯏꯔꯦ
ꯆꯥꯔꯨ ꯂꯥꯎ ꯑꯩꯈꯣꯢꯗ ꯂꯩ
ꯍꯣꯢꯌꯦ ꯏꯕꯦꯝꯃꯥ ꯑꯗꯨꯗꯤ ꯑꯩ ꯍꯣꯔꯦꯟ ꯉꯍꯥꯛ ꯂꯩꯔꯒ ꯀꯐꯣꯢ ꯍꯦꯛꯄ ꯂꯥꯛꯀꯦ ꯑꯝꯇ ꯂꯛꯀꯦ ꯇꯧꯔꯒ ꯍꯦꯛꯇ ꯀꯥꯎꯕ
ꯅꯪꯅ ꯀꯥꯐꯣꯏ ꯍꯦꯛꯇ꯭ꯔꯤꯀꯥꯟꯗ ꯀꯥꯐꯣꯏ ꯄꯥꯟꯗꯕ꯭ꯔꯥ ꯈꯪꯄꯣꯟꯇꯦ
ꯀꯐꯣꯏ ꯂꯣꯏꯒꯤꯕ꯭ꯔ ꯈꯪꯄꯣꯟꯇꯦ
ꯑꯥꯃꯨꯟꯕꯅꯤꯀꯣ ꯑꯗꯨꯖꯨ ꯍꯧꯖꯤꯛꯗꯤ ꯃꯨꯟꯗꯕ ꯉꯥꯛꯇ ꯉꯥꯏꯁꯤꯜꯂꯛꯀꯗꯧꯔꯦ ꯑꯗꯨꯅ ꯐꯕꯠ ꯂꯥꯛꯍꯧꯔꯣ
ꯂꯥꯛꯑꯒꯦ ꯂꯥꯛꯑꯒꯦ ꯉꯁꯤꯗꯤ ꯁꯨꯛꯁꯣꯏ ꯁꯣꯏꯗꯅꯃꯛꯀꯤ ꯂꯥꯛꯑꯅꯤ ꯑꯩꯅ
ꯀꯔꯤ ꯁ꯭ꯀꯨꯜ ꯆꯠꯄ ꯅꯨꯡꯉꯥꯏꯕ꯭ꯔꯣ
ꯑꯥ ꯑꯇꯩ ꯍꯩꯅꯗꯕꯅ ꯂꯣꯏꯔꯦ ꯇꯟꯂꯦ ꯌꯥꯝ
ꯆꯠꯅꯤꯡꯗꯕꯅ ꯂꯣꯏꯔꯕ
ꯆꯠꯅꯤꯡꯗꯕꯅ ꯂꯣꯢꯔꯦ ꯆꯠꯇꯄꯇꯤ ꯌꯥꯗꯦ
ꯎꯝ ꯆꯠꯇꯕꯗꯤ ꯌꯥꯗꯦ
ꯆꯠꯇꯄꯗꯤ ꯌꯥꯗꯦ ꯆꯠꯇꯤ ꯆꯠꯅꯤꯡꯗꯦ
ꯄꯩꯁꯥꯒꯤ ꯈꯜꯂꯒ ꯆꯠꯂꯕꯅꯦꯕ
ꯄꯩꯁꯥꯒꯤ ꯈꯜꯂꯥ ꯆꯠꯂꯤꯅꯤ ꯄꯩꯁꯥ ꯅꯠꯇ꯭ꯔꯥꯗꯤ ꯇꯨꯝꯃ ꯂꯩꯔꯗꯧꯅꯤ
ꯎꯝ ꯅꯨꯡꯉꯥꯏꯕ ꯄꯥꯝꯗꯕ ꯀꯅꯥꯝꯇ ꯂꯩꯇꯦ
ꯑꯗꯨꯗꯨꯒꯤ ꯈꯔ ꯋꯥꯏ ꯁꯪꯉꯦ
ꯉꯟꯅ ꯊꯥꯔꯛꯄ꯭ꯔꯣ ꯉꯁꯤ
ꯉꯥꯁꯤ ꯁꯨꯇꯤ ꯉꯜꯂꯤꯅꯦ
ꯑꯣ
ꯍꯥꯞ ꯍꯣꯂꯤꯗꯦ ꯑꯉꯥꯡ ꯌꯥꯝ ꯂꯥꯛꯇꯕ ꯃꯤ ꯌꯥꯝ ꯂꯥꯛꯇꯕ ꯑꯗꯨꯒꯤ ꯉꯥꯟꯅ ꯊꯥꯗꯣꯛꯈ꯭ꯔꯥꯖꯦ ꯀꯩꯗꯧꯗꯣꯏꯅꯣꯅ
ꯍꯣꯢ
ꯚꯦꯀꯦꯁꯟ ꯀꯗ ꯉꯥꯢꯔꯤꯕꯅꯤꯅꯅꯦ ꯑꯗꯩꯗꯤ ꯑꯩꯈꯣꯏꯁꯨ ꯃꯟꯗꯦꯒꯨꯝꯕꯗ ꯍꯧꯔꯝꯕꯣꯏꯗꯤ ꯈꯔ ꯐꯗꯧꯕ ꯍꯌꯦꯡꯃꯨꯛ ꯁꯦꯇꯔꯗꯦ ꯂꯩꯔꯗ꯭ꯔꯥ
ꯎꯝ
ꯍꯌꯦꯡꯕꯣꯛ ꯅꯤꯡꯊꯧ ꯀꯥꯕꯗꯒꯤ ꯀꯥꯒꯅꯦꯕ
ꯎꯝ ꯑꯗꯨꯅꯦ ꯃꯟꯗꯦꯗꯒꯤ ꯀꯥꯔꯛꯀꯅꯤ
ꯎꯥ ꯍꯌꯦꯡꯕꯨꯖꯨ ꯀꯥꯔꯛꯇ꯭ꯔꯗꯤ ꯐꯕ ꯁꯨꯇꯤ ꯅꯣꯡꯃꯥꯏꯖꯤꯡ ꯂꯩꯔꯤ ꯎꯝ
ꯇꯧꯋꯤꯗꯨꯅꯦ ꯃꯟꯗꯦꯗꯩ ꯀꯥꯥꯖꯦꯑꯅ
ꯑꯗꯨꯅꯦ ꯍꯥꯏꯖꯦ ꯑꯗꯨꯗꯤ ꯊꯥꯡꯖꯗꯤ ꯁ꯭ꯀꯨꯜ ꯇꯧꯔꯣꯏꯅ
ꯎꯝ ꯁꯒꯣꯜꯁꯦꯜ ꯐꯥꯎ ꯉꯥꯏꯗꯨꯏꯅꯤ
ꯉꯥꯏꯅꯤ ꯉꯥꯏꯅꯤ
ꯁꯒꯣꯜꯁꯦꯜꯗ ꯀꯥꯁꯦꯅ
ꯁꯒꯣꯜꯗ ꯑꯃꯨꯛ ꯌꯥꯟꯅꯕꯅ ꯏꯔꯥꯏꯗ ꯀꯥꯅꯤ ꯏꯔꯥꯏ ꯂꯥꯏꯌꯦꯅ ꯇꯧꯗꯅ ꯖꯥꯠ ꯖꯥꯠ
ꯑꯗꯨꯅꯦ ꯍꯥꯏꯁꯦ ꯅꫭꯛꯅꯤꯡꯑꯦ
ꯀꯩꯝꯁꯨ ꯀꯥꯟꯗꯥꯕꯗ
ꯀꯩꯇ ꯀꯥꯟꯅꯔꯝꯗ꯭ꯔꯦ ꯑꯗꯨꯒꯗꯤ ꯍꯩꯅꯧ ꯑꯃꯨꯟꯕ ꯄꯥꯜꯂꯗꯤ ꯍꯦꯛꯂꯥꯛꯑꫭ ꯅꯪ ꯑꯩꯈꯣꯏꯗ ꯂꯥꯛꯇꯣꯏ ꯑꫭꯏꯔꯗꯤ
ꯄꯥꯟꯗꯦ ꯏꯕꯦꯝꯃꯥ
ꯀꯔꯤꯒꯤ ꯄꯥꯟꯗꯕ ꯅꯪ ꯌꯥꯝ ꯆꯥꯏ ꯍꯥꯏꯕ ꯄꯥꯎ ꯑꯃ ꯍꯥꯏꯔꯝꯃꯒ
ꯈꯔꯦ ꯉꯁꯤ ꯀꯦꯜꯂꯝꯗꯦ ꯉꯁꯥꯏ ꯑꯃ ꯀꯦꯜꯂꯝꯃꯦ ꯆꯥꯊꯣꯛꯈ꯭ꯔꯦ ꯑꯩꯈꯣꯏ ꯕꯥꯅ ꯑꯩꯅ ꯆꯥꯒ ꯊꯥꯝꯃ ꯃꯥ ꯆꯥꯊꫭꯛ ꯂꯩꯔꯝ
ꯍꯟꯈ꯭ꯔꯕ
ꯎꯝ ꯃꯥ ꯍꯟꯗꫭꯛ ꯈ꯭ꯔꯦ ꯍꯩꯅꯧ ꯑꯃꯨꯟꯕ ꯌꯥꯝ ꯄꯥꯟꯗꯦ ꯍꯟꯗꯛꯇꯤ ꯐꯖꯅ ꯃꯨꯟꯗ꯭ꯔꯤꯕ ꯁꯪ ꯁꯪꯂꯤ ꯃꯥꯜꯂꯤ ꯇꯧꯕ ꯑꯃꯗꯤ ꯂꯩ ꯃꫭꯏꯗꫭ ꯍꯥꯎꯋꯦ ꯆꯥꯅꯤꯡꯗꯦ
ꯑꯗꯨ ꯄꯨꯔꯛꯑꯣ
ꯅꯪ ꯂꯥꯛꯑꯦ ꯑꯗꯨꯒ ꯅꯤꯛꯁꯦ ꯂꯥꯛꯑꯦ
ꯉꯝꯃꯔꯣꯏ ꯅꯪ ꯅꯤꯛꯂꯥꯡꯎ ꯀꯩꯅꯣ
ꯑꯩ ꯏꯊꯥꯟ ꯅꯤꯛꯄꯥ ꯉꯝꯃꫭꯏ
ꯎꯝ ꯁꯥꯛꯇꯨꯒ
ꯅꯪ ꯅꯤꯛꯎ ꯂꯥꯎꯅꯦ ꯑꯗꯨꯗꯤ ꯑꯩ ꯆꯥꯒꯦꯅꯦ
ꯏꯁ ꯅꯨꯡꯉꯥꯏꯕꯤꯔꯦꯗꯥ ꯅꯨꯡꯉꯥꯏꯕꯤꯔꯦꯗꯥ
ꯅꯨꯡꯉꯥꯏꯕꯤꯔꯦ ꯅꯨꯡꯉꯥꯏꯕꯤꯔꯦ
ꯍꯧꯖꯤꯛꯀꯥꯟꯁꯤꯕꯨ ꯀꯔꯤ ꯀꯔꯤ ꯃꯊꯦꯜꯅ ꯍꯥꯎꯔꯤꯒꯦ
ꯍꯧꯖꯤꯛ ꯀꯥꯟꯗꯤ ꯀꯩ ꯍꯥꯎꯔꯤꯅꯣ ꯈꯪꯗꯦ ꯁꯧꯒ꯭ꯔꯤ ꯊꯣꯡꯕ
ꯁꯧꯒ꯭ꯔꯤ ꯊꯣꯡꯕ
ꯁꯧꯒ꯭ꯔꯤ ꯊꯣꯡꯕ
ꯏꯔꯣꯝꯕꯒꯁꯦ ꯏꯔꯣꯝꯕꯒꯁꯦ ꯅꯨꯡꯗꯤꯟ ꯉꯥꯛꯇꯒ ꯊꯝꯃꯥ ꯆꯥꯕꯁꯦ ꯇꯥꯜꯂꯦ ꯍꯥꯏ ꯑ ꯌꯥꯗꯦꯕ ꯍꯥꯏꯗꯤ ꯄꯨꯨꯝꯗꯔꯒꯁꯨ ꯇꯪ ꯏꯟꯁꯥꯡꯗꯨꯗꯤ ꯑꯗꯨꯝ ꯍꯩꯅꯗ꯭ꯔꯦꯕ ꯅꯨꯡꯁꯥꯒ ꯁꯥꯥꯕꯅ ꯏꯔꯣꯟꯕ ꯂꫭꯟꯊꯣꯛꯑꯒ ꯅꯨꯡꯊꯤꯟ ꯆꯔꯥ ꯋꯥꯟꯕꯒꯁꯦ
ꯎꯝ ꯎꯝ꯫
ꯑꯗꯨꯅ ꯀꯩꯗ ꯐꯩ ꯁꯧꯒ꯭ꯔꯤꯗ ꯇꯥꯏ
ꯐ꯭ꯔꯦ ꯁꯧꯒ꯭ꯔꯤꯅ
ꯈꯦꯆ꯭ꯔꯤꯗꯨꯕꯨ ꯆꯥꯅ ꯍꯧꯕꯗꯤ ꯌꯥꯔꯕꯅꯦꯁꯦ ꯃꯤ ꯌꯥꯝ ꯆꯥꯅꯍꯔꯦꯅꯦ ꯅꫭꯏꯕꯨ
ꯆꯥꯟꯅꯔꯦ ꯑꯗꯣ ꯈꯦꯆ꯭ꯔꯤꯗꯣ ꯀꯔꯤ ꯑꯩꯈꯣꯏ ꯀꯥꯡꯒꯨ ꯑꯃ ꯆꯥꯅꯁꯦꯅ ꯍꯥꯏꯕꯗꯣ
ꯀꯅꯥꯒꯤ ꯀꯥꯡꯒꯨ ꯑꯥꯎ ꯑꯥꯎ ꯑꯥꯎ ꯑꯗꯨꯗꯣ ꯈꯪꯗꯦꯅꯦ ꯑꯗꯨꯒꯤ ꯀꯥꯡꯕꯨꯗꫭ
ꯇꯥꯡ ꯀꯩꯅꯣꯗ ꯑꯗꯨꯝ ꯖꯨꯟꯗꯔꯣ ꯖꯨꯂꯥꯏꯗꯔꯣ ꯃꯣꯏꯅ ꯍꯥꯏꯔꯛꯈꯤꯕꯗꯨꯕꯣ
ꯖꯨꯂꯥꯏꯒꯤ ꯇꯔꯥ ꯇꯔꯨꯛꯇꯅꯦꯕ ꯀꯥꯡꯁꯦ ꯑꯗꯨꯏ ꯃꯃꯥꯡ ꯑꯗꯨꯝ ꯆꯥꯔꯁꯨ ꯌꯥꯏ ꯗꯅ ꯍꯧꯖꯤꯛ ꯆꯥꯕ ꯌꯥꯔꯝꯃꯅꯤ ꯃꯣꯏ ꯀꯩꯅꯣ ꯍꯧꯕꯗꯣ ꯍꯧꯈ꯭ꯔꯕꯅꯦ ꯑꯃ ꯈꯦꯠꯆ꯭ꯔꯤ ꯆꯥ ꯌꯥꯕꯤꯗꯣ ꯑꯧ ꯃꯣꯏꯒꯤ ꯕꯥꯃꯣꯟꯗꯣ ꯂꯥꯏ ꯇꯧꯕ ꯇꯧ ꯇꯧꯈ꯭ꯔꯕꯅꯦꯕ ꯑꯗꯨꯝ ꯌꯨꯝꯗ ꯍꯧꯔ ꯆꯥꯟꯅꯕ ꯌꯥꯅꯔꯕꯅꯦꯕ
ꯑꯩ ꯃꯔꯨ ꯑꯣꯏꯅ ꯑꯔꯥꯞꯄ ꯅꯨꯄꯤꯗꯨꯅꯦ ꯂꯥꯛꯄ ꯍꯪꯗꯣꯏꯁꯦ ꯀꯔꯝ ꯀꯥꯟꯗ ꯌꯥꯗꯣꯏꯅꯣꯅ
ꯅꯨꯄꯤꯗꯣ ꯃꯥꯒꯤ ꯐꯤ ꯑꯃ ꯌꯣꯜꯍꯜꯂꯦ ꯍꯟꯇꯛ
ꯎꯝ
ꯅꯉꯣꯟꯗꯩ ꯄꯩꯁꯥ ꯄꯨꯕ꯭ꯔꯥ ꯃꯥꯅ ꯑ ꯅꯪꯉꯣꯟꯗꯒꯤ ꯑꯥ ꯑꯩꯉꯣꯟꯗ ꯅꯪꯉꯣꯟꯗ ꯂꯨꯄꯥ ꯂꯤꯁꯤꯡ ꯑꯅꯤꯃꯨꯛ ꯄꯤꯗꯧ ꯂꯩ ꯄꯨꯁꯄꯥ ꯑꯃꯗꯨꯗꯒꯤꯅ ꯂꯤꯁꯤꯡ ꯑꯍꯨꯝ ꯄꯨꯏ ꯍꯥꯏꯌꯦꯌꯦ ꯑꯗꯨꯒ ꯃꯥꯏ ꯐꯤꯗꯣ ꯑꯥꯗꯒꯤꯅ ꯑꯥ ꯑꯥꯃꯗꯒꯤ ꯂꯤꯁꯤꯡ ꯑꯍꯨꯝꯃꯨꯛꯀ ꯄꯨꯏꯌꯦꯌꯦ
ꯎꯝ
ꯑꯩꯉꯣꯟꯗꯁꯨ ꯍꯪꯉꯛꯑꯝꯕꯅꯦ ꯃꯥꯁꯦ ꯑꯩꯁꯦ ꯑꯗꯨ ꯀꯥꯟꯗ ꯑꯩꯁꯦ ꯂꯨꯄꯥ ꯑꯃꯇ ꯄꯥꯏꯗꯕ ꯑꯗꯨꯒ ꯃꯥꯅ ꯍꯪꯕꯒꯤ ꯂꯣꯟ ꯃꯇꯨꯡꯗꯗꯤ ꯄꯩꯁꯥꯁꯦ ꯈꯔꯗꯤ ꯂꯩꯔꯕ ꯑꯗꯨꯒ ꯑꯩꯅ ꯀꯩꯅꯣꯗ ꯃꯥꯏ ꯐꯤꯗꯣ ꯌꯣꯟꯕꯗꯣ ꯑꯩꯉꯣꯟꯗ ꯌꯣꯜꯂꯛꯑꯣ ꯍꯥꯏꯕ ꯃꯣꯏ ꯂꯂꯣꯟꯕꯤꯗꯨ ꯐꯤꯗꯣ ꯑꯃꯨꯛ ꯍꯣꯡꯅ ꯄꯤꯔ ꯄꯤꯒꯦ ꯈꯣꯠꯂꯦ ꯍꯥꯏꯔꯦ ꯑꯩꯈꯣꯏ ꯁꯣꯝꯗ ꯌꯣꯜꯂꯛꯑꯣꯅ ꯄꯤꯔꯛꯄ ꯑꯗꯨꯒ ꯑꯧ ꯔꯥꯅꯤꯅꯦꯕ ꯑꯗꯨꯒ ꯌꯣꯜꯂꯦ ꯌꯣꯟꯕꯁꯦ ꯀꯃꯥꯏꯅ ꯇꯧꯋꯤ ꯂꯂꯣꯟꯕꯤ ꯂꯂꯣꯟꯕꯤꯁꯤꯅꯅꯦ ꯃꯥꯒꯤ ꯐꯤꯗꯣ ꯃꯄꯥꯟ ꯁꯤꯟꯒꯠꯇꯕ ꯕꯦꯕꯤ ꯄꯤꯡꯅ ꯀꯣꯠꯂꯦꯕ ꯃꯄꯥꯟ ꯁꯤꯟꯒꯠꯂ ꯀꯥꯟꯗ ꯁꯥꯕ ꯑꯣꯏꯗꯤ ꯃꯤꯠ ꯇꯥꯞ ꯇꯥꯥꯞ ꯂꯧꯒꯤꯗꯧꯕ
ꯎꯝ
ꯑꯗꯩꯗꯤ ꯐꯤꯗꯨꯁꯨ ꯈꯔ ꯉꯧꯕꯁꯨ ꯈꯔ ꯋꯥꯠꯂꯕ ꯑꯗꯨꯗꯨꯒꯤ ꯃꯥꯥꯏ ꯐꯤꯗꯣ ꯈꯔ ꯃꯖꯛꯇꯦ ꯑꯉꯧꯕꯗꯅꯦ ꯄꯤꯡꯅ ꯂꯩ ꯆꯥꯏꯕ ꯕꯣꯗꯔ ꯅꯠꯇꯦꯕ ꯃꯤꯅꯦꯕ ꯑꯗꯩꯗ ꯂꯤꯁꯤꯡ ꯃꯉꯥ ꯆꯥꯎꯉꯥ ꯑꯗꯨꯃꯥꯏꯅ ꯆꯠ ꯇꯔꯨꯛ ꯐꯤꯅꯦꯕ ꯐꯤꯗꯣꯟ ꯗꯕꯜ ꯀꯌꯥꯅꯣꯃ ꯐꯨꯏꯑꯦꯕ ꯃꯥꯏꯗꯣ
ꯑꯣ ꯃꯈꯥ ꯀꯩꯅꯣꯗ ꯎꯝ ꯐꯤꯗꯣꯟꯗ ꯑꯣꯏꯅ ꯈꯔ ꯌꯥꯝꯍꯜꯂꯒ
ꯑꯧ ꯑꯧ ꯑꯧ ꯑꯧ ꯑꯧ ꯑꯥꯎ ꯕꯣꯔꯗꯔ ꯅꯠꯇꯕꯤ ꯑꯗꯨꯃꯥꯏꯅ ꯁꯥꯕ ꯑꯗ ꯑꯔꯪꯕꯤ ꯀꯩꯅꯣ ꯔꯦꯝꯕꯣꯒꯤ ꯀꯤꯅꯥꯔꯒꯗꯣ ꯑꯗꯨꯒꯗꯣ ꯍꯥꯞꯄꯦꯕ ꯑꯗꯨꯝ ꯐꯕꯨꯗꯤ ꯐꯖꯕ ꯑꯗꯨꯒ ꯃꯄꯥꯟꯗꯣ ꯍꯦꯛ ꯁꯤꯡꯒꯠꯂꯝꯃꯗꯤ ꯑꯃꯨꯛ ꯍꯦꯟꯅ ꯇꯤꯡ ꯂꯥꯎꯗꯧꯕ ꯑꯗꯨ ꯅꯠꯇꯕ ꯑꯗꯩꯗꯨꯗ ꯌꯣꯜꯂꯝꯟꯕꯗꯨꯗ ꯐꯤꯗꯣ ꯑꯗꯨꯝ ꯀꯨꯏꯅ ꯉꯥꯏꯅꯔ ꯃꯥ ꯃꯊꯥꯥ ꯁꯥꯔꯖꯥꯅꯤ ꯄꯩꯁꯥꯁꯤ ꯑꯗꯨꯒꯤ ꯑꯩꯉꯣꯟꯗ ꯉꯥꯏꯍꯥꯛ ꯑꯃꯨꯛ ꯍꯪꯉꯛ ꯑꯗꯒꯤꯗꯤ ꯂꯂꯣꯟꯕꯤꯁꯤꯅ ꯃꯔꯣꯟ ꯑꯃ ꯍꯧꯖꯤꯛ ꯐꯤ ꯌꯣꯟꯕ ꯅꯨꯡꯉꯥꯏꯇꯕ ꯃꯥꯟꯂꯦ ꯔꯥꯅꯤꯁꯦ ꯃꯇꯝ ꯅꯠꯇꯕꯒꯤ ꯑꯗꯨꯒꯤ ꯃꯥꯁꯨ ꯃꯣꯏꯁꯨ ꯐꯤ ꯌꯣꯟꯕ ꯅꯨꯡꯉꯥꯏꯇꯦ ꯑꯗꯩ ꯅꯣꯏ ꯐꯤꯁꯤꯅ ꯃꯄꯥꯟ ꯁꯤꯡꯒꯠꯄ ꯑꯣꯏꯔꯗꯤ ꯄꯩꯁꯥ ꯊꯣꯛ ꯄꯤꯊꯣꯛ ꯌꯥꯕ ꯎꯝ ꯁꯤꯠꯍꯧꯗ꯭ꯔꯗꯤ ꯑꯃꯨꯛ ꯃꯣꯏꯁꯨ ꯑꯃꯨꯛ ꯄꯨꯊꯍꯧꯗꯣꯏ ꯅꯠꯇ꯭ꯔ ꯑꯗꯨꯗꯨꯒꯤ ꯇꯧꯍꯧꯔꯦ ꯑꯗꯨꯒ ꯂꯤꯁꯤꯡ ꯃꯉꯥꯗ ꯌꯣꯜꯂꯦ ꯕꯣꯛ ꯆꯠꯂꯣ ꯑꯗꯨꯒ ꯉꯥꯍꯥꯟ ꯑ ꯃꯉꯥꯗꯣ ꯃꯥ ꯃꯉꯥ ꯆꯥꯎꯉꯥ ꯌꯧꯍꯧꯔꯕ ꯃꯉꯥ ꯆꯥꯝꯉꯥꯗ ꯌꯧ ꯌꯥꯗ꯭ꯔꯕ
ꯎꯝ
ꯐꯤ ꯌꯣꯟꯕ ꯅꯨꯡꯉꯥꯏꯇꯦ ꯇꯧꯗꯅ ꯅꯍꯥꯟꯗ ꯄꯤꯈꯤꯗ ꯉꯥꯏꯔꯤ ꯄꯩꯁꯥ ꯑꯗꯨꯏ ꯀꯩꯅꯣꯗ ꯑꯩꯈꯣꯏ ꯕꯣꯛ ꯍꯣꯏꯗ
ꯄꯨꯈ꯭ꯔꯝꯕꯝꯗꯔꯣ
ꯎꯝ
ꯄꯨꯈ꯭ꯔꯝꯕꯝꯒꯤ ꯃꯅꯤꯡ ꯂꯩꯀꯥꯏꯒꯤ ꯗꯨꯔꯕ
ꯅꯠꯇꯦ ꯅꯠꯇꯦ ꯕꯥꯥꯃꯣꯟꯒꯤꯅꯦ ꯅꯥꯀꯟꯗ ꯑꯃ ꯂꯩꯕꯗꯣ ꯕꯥꯃꯣꯟ ꯅꯥꯀꯟꯗ ꯑꯃ ꯂꯩꯕꯅꯦ ꯑꯁ ꯏꯃꯥꯏ ꯃꯣꯏ ꯄꯨꯈꯔꯝꯕꯝꯗꯣ ꯃꯤ ꯉꯥꯛꯇ ꯉꯥꯏꯔꯦ ꯏꯕꯦꯃ ꯍꯧꯖꯤꯛ ꯃꯧ ꯃꯆꯥ ꯃꯆꯥ ꯃꯧ ꯃꯆꯥ ꯃꯥꯌꯝꯁꯤꯅ ꯔꯥꯅꯤ ꯌꯣꯟꯕꯤ ꯉꯥꯛꯇ
ꯑꯗꯨꯅꯁꯨ ꯐꯩꯌꯦ ꯀꯩꯅꯣ ꯁꯥꯁꯨ ꯁꯥꯗꯅ ꯋꯥꯁꯨ ꯋꯥꯗꯅ ꯇꯣꯡꯉꯤꯅꯤ ꯀꯩꯅꯣ ꯃꯣꯏꯗꯤ ꯍꯥꯏꯗꯤ ꯎꯝ
ꯇ ꯑꯗꯨꯒꯨꯝꯕ ꯉꯥꯛꯛꯇ ꯉꯥꯏ ꯍꯥꯏꯕ
ꯕꯣꯔꯗꯔ ꯑꯃꯗꯁꯤꯡ ꯂꯤꯁꯤꯡ ꯑꯃ ꯀꯥꯏꯁꯤꯗꯤ ꯀꯩꯁꯨ ꯅꯠꯇ꯭ꯔꯦ ꯂꯤꯁꯤꯡ ꯑꯅꯤ ꯑꯍꯨꯝꯒꯤ ꯃꯊꯛꯇꯅꯦ ꯃꯣꯏ
ꯃꯥꯅꯦ ꯃꯥ ꯑꯍꯨꯝ ꯃꯊꯛꯀꯅꯦ ꯃꯣꯏꯅ ꯇꯣꯡꯉꯁꯦ ꯍꯧꯖꯤꯛ ꯑꯩꯅ ꯍꯥꯏ ꯃꯉꯥ ꯊꯤ ꯍꯥꯏꯕ ꯐꯤꯗꯣ ꯃꯉꯥ ꯊꯤ ꯍꯥꯏꯕ ꯐꯤ ꯅꯤꯒꯨꯝꯕꯗꯗꯤ ꯂꯤꯁꯤꯡ ꯇꯔꯦꯠ ꯅꯤꯄꯥꯜ ꯌꯣꯜꯂꯝꯗꯣꯏꯅꯦꯕ ꯑꯩꯈꯣꯏꯗꯗꯤ ꯍꯥꯏ ꯏꯅꯦꯕ ꯍꯣꯏ ꯃꯥ ꯅꯤꯄꯥꯟ ꯍꯧꯗꯔꯁꯨ ꯇꯔꯦꯠꯇꯤ ꯀꯝꯄꯜꯁꯔꯤ ꯌꯧꯔꯝꯗꯣꯏꯅꯦꯕ
ꯌꯧꯗꯣꯏꯅꯦ ꯌꯧꯗꯣꯏꯅꯦ ꯃꯥꯒꯤꯁꯨ ꯆꯥꯗꯩ ꯌꯥꯛꯄꯅꯦ
ꯑ ꯑꯩꯈꯣꯏꯗꯗꯤ ꯁꯤꯠꯇꯦ ꯑꯗꯨ ꯇꯧꯗꯦ ꯇꯣꯡꯗꯦꯅ ꯍꯥꯏꯕ ꯋꯥꯅꯦꯕ ꯑꯗꯣ ꯃꯥꯗꯤ ꯇꯣꯡꯉꯕꯅꯦꯕ ꯑ ꯍꯥꯏꯪꯁꯤꯅꯅꯦꯕ ꯑꯗ ꯃꯣꯏꯁꯨ ꯍꯣꯏ ꯈꯗꯥꯡ ꯅꯨꯃꯤꯠꯀꯤ ꯃꯇꯝ ꯃꯥꯡꯉꯅꯤ ꯆꯞ ꯃꯥꯟꯅꯩ ꯑꯗꯨꯒꯤꯕꯨꯗꯤ ꯈꯟꯗꯣꯛꯄꯤꯔꯣ ꯋꯥꯅꯤ ꯑꯗ ꯑꯩꯈꯣꯏꯅ ꯑꯃꯨꯛ ꯀꯩꯅꯣ ꯇꯧꯕ ꯇꯥꯡꯅ ꯌꯣꯟꯅꯤꯡꯕ ꯃꯣꯏꯅ ꯑꯃꯨꯛ ꯈꯣꯡꯗ ꯄꯤꯅꯤꯡꯕ ꯇꯧꯔꯤꯁꯦ
ꯑꯃꯔꯣꯝꯗꯗꯤ ꯂꯂꯣꯟꯕꯤꯅ ꯀꯥꯟꯅꯕ ꯍꯦꯜꯂꯦꯕ ꯈꯪꯕ꯭ꯔꯥ
ꯍꯦꯂꯦ ꯃꯥ ꯊꯤ ꯀꯥꯅ ꯗꯅꯅꯤ
ꯌꯦꯡꯉꯣ ꯑꯩꯈꯣꯏꯗꯤ ꯋꯥꯠꯅꯁꯨ ꯁꯥꯗꯣꯏꯅꯤ ꯆꯨꯕ ꯇꯥꯔꯗꯤꯣ ꯑꯩꯈꯣꯏꯗꯅꯦ ꯃꯥꯡꯖꯗꯣꯏ ꯆꯤꯂꯂꯣꯟꯣꯟꯕꯗꯤ ꯑꯆꯨꯕꯁꯨ ꯂꯧꯗꯦ ꯑꯆꯨꯕ ꯂꯧ ꯇꯥꯔꯒꯅ ꯄꯩꯁꯥꯗꯨ ꯇꯞ ꯃꯥꯅ ꯇꯥꯔꯅꯤ ꯑꯗꯨꯗꯤ ꯃꯉꯣꯟꯗꯗꯤ ꯀꯩꯝꯇ ꯍꯥꯏꯗꯤ ꯇꯣꯡꯗꯕꯗꯣ ꯂꯩꯇꯦ ꯍꯥꯏꯕ ꯃꯉꯣꯟꯗ ꯃꯥꯡꯖꯕ ꯑꯝꯇ ꯂꯩꯇꯦ ꯍꯥꯏꯕ
ꯂꯥꯏꯇꯦ ꯂꯩꯥꯏꯇ‌ꯦ ꯑꯗꯨ ꯃꯣꯏꯗꯤ ꯄꯨꯇꯣꯡꯕ ꯇꯣꯡꯉꯦ ꯍꯥꯏꯕ ꯑꯗꯩ ꯍꯧꯖꯤꯛ ꯑꯁ ꯑꯩꯈꯣꯏꯅꯤꯅ ꯐꯤ ꯑꯃ ꯁꯥꯕꯗ ꯂ ꯂꯣꯟ ꯃꯤ ꯃꯌꯥꯝꯁꯤꯅ ꯑ ꯄꯩꯁꯥ ꯑꯗꯨ ꯄꯤꯒꯦ ꯑꯗꯨ ꯄꯤꯒꯦꯅ ꯔꯥꯅꯤ ꯃꯅꯥꯎꯗꯣ ꯆꯨꯅꯤꯗꯣ ꯂꯤꯁꯤꯡ ꯀꯩꯅꯣ ꯌꯣꯜꯂꯤ ꯂꯤꯁꯤꯡꯤꯡ ꯃꯉꯥ ꯍꯥꯏꯕ꯭ꯔꯥ ꯀꯩꯅꯣ ꯌꯣꯜꯂꯤ ꯕꯣꯔꯗꯔ ꯅꯠꯇꯕꯗ
ꯑ
ꯃꯔꯛꯇ ꯈꯔ ꯀꯨꯝꯕꯤ ꯂꯩꯌꯦ ꯃꯛ ꯀꯥꯡꯉꯒꯤ ꯐꯤꯗꯣꯟꯗ ꯃꯣꯔꯥ ꯐꯪꯕꯛ ꯊꯦꯛꯈ꯭ꯔ ꯀꯥꯟꯗ ꯑꯃ ꯇꯧꯕꯤꯛꯑꯣ
ꯎꯝ
ꯑꯗꯨꯝꯕꯗꯣ ꯑ ꯃꯉꯥꯗ ꯌꯣꯜꯂꯤꯅꯤ ꯑꯩꯈꯣꯏꯅꯦ ꯍꯥꯏꯅꯦꯕꯀꯣ
ꯃꯅꯨꯡꯗ ꯀꯩꯅꯣ ꯔꯣꯁ ꯍꯥꯠꯄꯤꯗꯨꯔꯥ
ꯎꯝ ꯎꯝ ꯍꯣꯏ ꯂꯩ ꯈꯔ ꯈ ꯃꯣꯏꯒꯤ ꯂꯩ ꯆꯨꯅꯤꯒꯤ ꯂꯩꯕꯗꯣ ꯂꯩ ꯑꯍꯨꯝ ꯑꯍꯨꯝ ꯄꯨꯟꯁꯤꯗ ꯊꯥꯕꯤꯗꯣ
ꯎꯝ
ꯆꯔꯣꯡ ꯆꯔꯣꯡꯉꯗ ꯃꯐꯝ ꯃꯐꯝ ꯊꯥꯕꯤꯗꯨ ꯑꯗꯨꯝꯕ ꯊꯥꯕꯁꯨ ꯃꯉꯥ ꯌꯣꯜꯂꯤ ꯍꯣꯏ ꯑꯗꯨꯃꯥꯏꯅ ꯑꯣꯏꯔꯝꯅꯤ ꯃꯐꯝ ꯀꯌꯥꯅ ꯊꯥꯕꯗ ꯍꯥꯏꯕꯅꯦꯕ ꯎꯝ ꯑꯗꯨ ꯉ ꯃꯅꯥꯎ ꯂ ꯇꯣꯡꯉꯗ꯭ꯔꯥ ꯍꯥꯍꯄꯨꯝꯗꯒꯤ
ꯇꯣꯡꯉꯅꯤ ꯑꯗꯨꯗꯤ
ꯑꯗꯩꯗꯤ ꯑꯃꯗꯧꯛ ꯌꯥꯗ꯭ꯔꯅ ꯑꯗꯨꯏꯗꯪ ꯌꯥꯗ꯭ꯔꯗꯤ ꯇꯣꯛꯑꯒ ꯑꯃꯗꯧꯨ ꯄꯤꯔꯒꯦ ꯍꯥꯏꯔꯅꯦꯕ ꯑꯗꯩꯗꯤ ꯃꯣꯏꯁꯨ ꯇꯣꯡꯅꯤꯡꯕꯅꯤꯅ ꯅꯠꯇ꯭ꯔꯥ ꯃꯌꯥꯝ ꯂꯩꯔꯤꯦ ꯈꯪꯉꯕꯅꯤꯅꯅꯦ ꯃꯣꯏ ꯃꯁꯦꯅ ꯑꯃꯨꯛ ꯅꯨꯡꯉꯥꯏꯃꯤꯅ ꯃꯣꯏ ꯑꯃꯝ ꯇꯧꯔꯤꯁꯦ ꯈꯪꯉꯕ꯭ꯔꯥ
ꯑꯗꯨꯗꯤ ꯑꯃꯗ ꯄꯤꯔꯒꯦꯅ ꯆꯥꯝꯃ ꯍꯦꯟꯕꯗ ꯄꯤꯗꯣꯏꯅꯦꯕ
ꯄ ꯊꯥꯗ ꯌꯥꯅꯗꯕꯅꯤꯅ ꯑꯩ ꯑꯃꯗ ꯌꯣꯟꯖꯒꯦ ꯍꯥꯏꯗꯤꯗꯣ ꯄꯥꯝꯝꯕꯅꯤꯅ ꯅꯈꯣꯏ ꯆꯠꯂ ꯀꯩꯅꯣ ꯑꯗꯨ ꯇꯧꯔ ꯇꯧꯔꯛꯀꯗꯣꯏꯅꯦꯕ
ꯎꯝ
ꯅꯨꯡꯉꯥꯏꯦꯖꯅꯤ ꯃ ꯑꯣꯏ ꯍꯝꯖꯥꯏꯖꯦ ꯑꯥꯗꯨꯅꯦ ꯑꯁ ꯑꯃꯥ ꯑꯥ ꯊꯝꯃꯣ ꯊꯝꯃꯣ
ꯎꯝ
ꯑꯩ ꯐꯣꯟꯖꯦ ꯉꯍꯥꯛ ꯑꯃꯨꯛ ꯌꯥꯈꯤꯗ꯭ꯔꯦ ꯂꯩꯅꯥ ꯂꯛꯑꯝꯃꯦ